ꯍꯣ
ꯍ ꯍꯣ ꯇꯥꯏꯌꯦ ꯇꯥꯏꯌꯦ
ꯀꯩ ꯇꯧꯔꯤ ꯀꯦ
ꯍꯥꯥ
ꯆꯥꯛꯆꯔꯔꯕꯕꯎ
ꯆꯥꯛꯆꯥꯥꯗꯔꯤ ꯏ ꯏꯔꯊꯒ ꯑꯗꯨꯝ ꯂꯩ ꯑꯩꯈꯣꯏꯗ ꯃꯩ ꯂꯥꯛꯇꯕ ꯃꯩ ꯂꯥꯛꯇꯕꯒꯤ ꯑꯗꯨꯝ ꯑꯧ
ꯎꯝ ꯌꯥꯝ ꯅꯨꯡꯉꯥꯏ ꯅꯨꯡꯉꯥꯏꯕ ꯄꯥꯎꯅꯤꯅꯦ ꯑꯗꯨꯗꯤ
ꯎꯝ ꯅꯨꯡꯉꯥꯏꯕ ꯐꯥꯎꯅꯦ ꯆꯥꯛꯁ ꯈꯪꯗꯦꯅꯦ ꯃꯩꯁꯦ ꯌꯥꯝ ꯐꯔꯛ ꯇꯥꯏꯅ
ꯌꯥꯝ ꯅꯨꯡꯉꯥꯏꯕ ꯄꯥꯎꯅꯤꯅꯦ
ꯅꯪꯗꯤ ꯆꯥꯔꯕꯣ
ꯆꯥꯗ꯭ꯔꯤ ꯊꯣꯡꯗ꯭ꯔꯤ ꯀꯩꯅꯣ ꯇꯧꯒꯗ꯭ꯔꯣ
ꯀꯔꯤ ꯔꯤꯅꯨ
ꯕꯣꯜ ꯌꯦꯡꯒꯗ꯭ꯔꯕ
ꯌꯦꯡꯒꯅꯤ ꯌꯦꯡꯒꯅꯤ
ꯎꯝ
ꯅꯨꯡꯉꯥꯏꯒꯅꯤ ꯅꯨꯡꯉꯥꯏꯒꯅꯤ ꯑꯗꯨꯝ ꯐꯣꯟꯗ ꯌꯦꯡꯕ ꯇꯥꯔꯦꯗꯅ
ꯎꯝ ꯐꯣꯟꯗꯗꯤ ꯌꯦꯡꯕ ꯅꯨꯡꯉꯥꯏꯔꯣꯏꯌꯦ
ꯀꯗꯥꯏꯗ ꯌꯦꯡꯁꯤꯔꯣ ꯑꯗꯨꯗꯤ ꯀꯗꯥꯏꯗ ꯌꯦꯡꯉꯣ ꯍꯥꯏꯕꯅꯣ
ꯑꯣ ꯐꯣꯟꯗ ꯌꯦꯡꯕꯗꯤ ꯄꯦꯜꯂꯣꯏ
ꯅꯪꯗꯤ ꯀꯥꯏꯗ ꯌꯦꯡꯒꯅꯤ ꯗꯨꯗꯤ
ꯑꯩꯗꯤ ꯐꯣꯟꯗ ꯌꯦꯡ ꯂꯣꯏꯌꯦ ꯀꯩꯅꯣꯗ ꯌꯦꯡꯒꯅꯤ ꯁ꯭ꯃꯥꯔꯠ ꯐꯣꯟꯗ ꯁ꯭ꯃꯥꯔꯠ ꯇ ꯁ꯭ꯃꯥꯔꯠ ꯇ ꯑꯦꯟꯗ꯭ꯔꯣꯏꯗ ꯑꯦꯟꯗ꯭ꯔꯣꯏꯗꯠꯇ ꯌꯦꯡꯒꯅꯤ
ꯑꯣꯖꯥꯒꯤ ꯆꯤꯟꯁꯤꯁꯨ ꯌꯥꯏꯅꯦ
ꯈꯔ ꯇꯧꯔꯛꯀꯅꯤ ꯈꯣꯏꯗꯤ
ꯅꯣꯏꯒꯤ ꯑꯅꯛꯄꯒꯤ ꯀ꯭ꯂꯕꯀꯤꯗꯣ ꯀꯩꯅꯣ ꯌꯦꯡꯗ꯭ꯔꯣ
ꯀ꯭ꯂꯕꯀꯤꯗꯤ ꯀꯩꯅꯣ ꯃꯇꯝꯗ ꯁꯤꯃꯤ ꯐꯥꯏꯅꯦꯜꯒ ꯀ꯭ꯋꯥꯇꯔ ꯐꯥꯏꯅꯦꯜ ꯌꯧꯔꯀꯥꯟꯗ ꯇꯧꯔꯛꯀꯅꯤ ꯃꯣꯏ
ꯑꯩꯈꯣꯏꯗꯤ ꯁ ꯑꯁꯦ ꯃꯊꯛꯀꯤ ꯀ꯭ꯂꯞꯇ ꯌꯦꯡꯕ ꯃꯥꯜꯂꯦ
ꯍꯧꯖꯤꯛꯁꯨ ꯑꯗꯨꯝ ꯌꯦꯡꯉꯤꯕ꯭ꯔꯣ
ꯀ꯭ꯂꯞ ꯀꯤꯔꯥ ꯑꯗꯨꯝ ꯌꯦꯡ ꯃꯥꯜꯂꯦ ꯉꯁꯥꯏ ꯃꯤ ꯈꯔꯅ ꯍꯥꯏꯕꯗꯣ ꯈꯔ ꯇꯥꯏ ꯀꯔꯝꯕ ꯀ꯭ꯂꯕꯅꯣ ꯈꯪꯗꯦ ꯃꯊꯛꯀꯤ ꯊꯤꯔꯗꯤ ꯐꯪꯒꯅꯤ
ꯑꯗꯨꯗꯤ ꯑꯣꯏꯔꯣꯏꯅꯦ
ꯑꯗꯨꯝ ꯆꯠꯂꯗꯤ ꯑꯗꯨꯝ ꯑꯗꯨꯝ ꯆꯠꯂꯗꯤ ꯊꯦꯡꯅꯒꯅꯤ ꯍꯥꯏꯌꯦ
ꯑꯦ ꯃꯗꯨ ꯑꯣꯏꯔꯣꯏ ꯃꯗꯨ ꯑꯣꯏꯔꯣꯏ
ꯀꯥꯏꯗ ꯑꯗꯨꯨꯝ ꯅꯨꯡꯉꯥꯏꯗ ꯐꯣꯟꯗ ꯌꯦꯡꯕꯁꯨ ꯑꯗꯨꯝ ꯅꯨꯡꯉꯥꯏꯗ ꯀꯩꯁꯨ ꯀꯥꯏꯗꯦꯗ
ꯆꯥꯛꯇꯤ ꯆꯥꯔꯕꯣ ꯆꯥꯛ ꯊꯣꯡꯗꯕ꯭ꯔꯣ ꯊꯣꯡꯗ꯭ꯔꯤꯕꯣ
ꯆꯥꯛꯁꯦ ꯊꯣꯡꯕꯗꯤ ꯂꯣꯏꯈ꯭ꯔꯦ ꯆꯥꯗ꯭ꯔꯤ
ꯀꯔꯤ ꯃꯊꯦꯜꯅꯣ
ꯀꯩ ꯃꯊꯦꯜꯅꯣ ꯈꯪꯗꯦ ꯑꯩꯅ ꯊꯣꯡꯕ ꯅꯠꯇꯦ
ꯀꯅꯥꯅ ꯊꯣꯡꯉꯤꯕ
ꯑꯌꯥꯝꯕꯅ
ꯅꯪꯗꯤ ꯅꯤꯡꯊꯧꯅꯤꯅꯦ ꯑꯗꯨꯗꯤ
ꯎꯝ ꯑ ꯅꯨꯡꯗꯥꯡꯗꯅ ꯅꯤꯡꯊꯧ ꯑꯌꯨꯛꯇꯅ ꯑꯃꯨꯛ ꯊꯣꯡꯕ
ꯅꯨꯡꯗꯥꯡꯗꯅ ꯅꯪ ꯅꯤꯡꯊꯧ ꯇꯥꯔꯕ ꯑꯌꯨꯛꯇꯅ ꯅꯪ ꯃꯤꯅꯥꯏ ꯑꯣꯏꯔꯕ ꯌꯥꯏ ꯅꯪ ꯌꯥꯏ ꯅꯪ ꯌꯥꯏ ꯅꯪ ꯌꯥꯏ ꯑꯌꯨꯛꯇꯗꯤ ꯌꯥꯎ ꯊꯦꯡꯉꯨꯀꯣ ꯑꯌꯨꯛꯇꯗꯤ ꯌꯥꯎ ꯊꯦꯡꯉꯣ
ꯑꯗꯨꯝ ꯊꯦꯡꯉꯤꯗ
ꯄꯨꯡ ꯄꯨꯡ ꯇꯔꯥ ꯇꯔꯥꯃꯥꯊꯣꯏ ꯑꯗꯨꯋꯥꯏꯗ ꯍꯧꯒꯠꯂꯛꯑꯣ ꯑꯗꯨꯀꯥꯟꯗꯗꯤ ꯈꯪꯒꯅꯤ ꯅꯤꯡꯊꯧꯗꯣ ꯆꯥꯛ ꯂꯥꯞꯝꯃꯒ ꯆꯥꯛ ꯂꯥꯝꯃꯒ ꯏꯁꯧ ꯂꯥꯡꯉꯛꯀꯅꯦꯕ
ꯑꯩꯈꯣꯏꯗꯤ ꯑꯗꯨꯝ ꯊꯦꯡꯅ ꯆꯏꯗ ꯇꯔꯥꯃꯊꯋꯥꯏ ꯑꯗꯨꯋꯥꯏꯗ ꯑꯗꯨꯝ ꯆꯋꯥꯏꯗ
ꯑꯌꯨꯛꯀꯤ ꯅꯤꯡꯊꯧꯗꯨꯣ ꯁꯧꯒꯠꯂꯛꯀ꯭ꯔꯦꯕ
ꯑꯌꯨꯛꯀꯤ ꯅꯤꯡꯊꯧꯗꯨ ꯃꯤꯡ ꯃꯆꯤꯟ ꯀꯥꯍꯜꯂꯣꯧꯕ ꯑꯗꯨꯒ ꯏꯟꯖꯥꯡꯗꯣ ꯀꯩꯅꯣ ꯈꯛꯇ ꯃꯔꯣꯛ ꯊꯥꯛꯇꯕꯤ ꯃꯔꯣꯛ ꯍꯥꯞꯇꯕꯤꯒꯠꯣꯛ ꯍꯣꯡꯉꯣ ꯑꯗꯨꯀꯥꯟꯗ ꯒ꯭ꯌꯥꯟ ꯇꯥꯒꯅꯤ ꯅꯨꯡꯗꯥꯡꯒꯤ ꯅꯤꯡꯊꯧꯗꯨꯗꯤ ꯉꯁꯤ ꯣ ꯁꯅꯕ ꯆꯠꯇ꯭ꯔꯣ
ꯆꯠꯂꯦ ꯑꯩꯗꯤ ꯕꯦꯟꯁꯇ ꯑꯣꯏꯅ ꯐꯝꯃꯦ
ꯀꯩꯒꯤꯅꯣꯅꯦ ꯈꯔ ꯈꯔ ꯁꯥꯟꯅꯣꯅꯦ ꯅꯁꯥꯗꯣ ꯈꯔ ꯈꯔ ꯁꯥꯟꯅꯗꯗꯤ ꯌꯥꯔꯣꯏꯅꯦ ꯍꯨꯃꯥꯡ ꯈ꯭ꯔꯒꯥ ꯊꯣꯛꯍꯜꯂꯣꯅꯦ
ꯑꯁ ꯁꯨꯃꯥꯡꯕꯨꯗꯤ ꯑꯗꯨꯝ ꯊꯣꯛꯏꯗ ꯌꯨꯝ ꯑꯁꯤ ꯀꯥꯁꯦ ꯑꯗꯨꯝ ꯐꯥꯕꯅꯦꯅ
ꯃꯗꯨꯒꯤ ꯀꯥ ꯁꯥꯕꯒꯤ ꯃꯅꯨꯡꯗꯨꯗ ꯂꯩꯕꯗꯨꯗꯤ ꯀꯥꯟꯅꯔꯣꯏꯅꯦ ꯈꯔ ꯈꯔ ꯆꯦꯟꯕ ꯆꯣꯡꯕ ꯈꯔ ꯇꯧꯔꯣꯅꯦ ꯑꯗꯨ ꯅꯠꯇꯗꯤ ꯌꯥꯔꯣꯏꯅꯦ
ꯉꯔꯥꯡꯒ ꯉꯁꯤ ꯈꯛꯇꯅꯤꯗ ꯇꯧꯗꯕ
ꯑꯩ ꯍ ꯑꯩꯅ ꯐ꯭ꯔꯤ ꯇꯥꯏꯝ ꯐꯪꯉꯗꯤꯀꯣ ꯑꯁ ꯔꯣꯅꯥꯜꯗꯣ ꯃꯦꯁꯤꯒꯒꯥꯗ ꯂꯣꯏ ꯂꯩꯍꯧꯔꯅꯦ ꯑꯦ ꯛꯇꯤ ꯕꯣꯜ ꯌꯦꯡꯕꯅꯤꯅꯀꯣ ꯕꯣꯒꯤ ꯄ꯭ꯔꯦꯛꯇꯤꯁꯁꯦ ꯈꯔ ꯈꯪꯉꯛꯑꯦꯕ ꯑꯩꯁꯦ
ꯅꯁꯛ
ꯈꯨꯟꯗ ꯍꯧꯖꯤꯛ ꯐꯣꯟ ꯇꯧꯔꯛꯄꯅ ꯂꯣꯏꯔꯦ ꯑꯩꯉꯣꯟꯗ ꯀꯣꯆ ꯀꯣꯆ ꯑꯣꯏꯕꯤꯌꯨ ꯀꯣꯆ ꯑꯣꯏꯕꯤꯌꯨ ꯀꯣꯆ ꯑꯣꯏꯕꯤꯌꯣ ꯍꯥꯏꯅ ꯑꯁ ꯑꯩꯗꯦ
ꯅꯪ ꯀꯅꯥꯗ ꯁꯞꯄꯣꯔꯠ ꯇꯧꯕꯅꯣ ꯉꯁꯤꯒꯤ
ꯉꯁꯤꯁꯦ ꯑꯩ ꯑꯩꯈꯣꯏ ꯕꯥꯆꯧ ꯈꯣꯏꯗ ꯇꯧꯔꯒꯦ
ꯅꯪ ꯁꯥꯎꯗ ꯀꯅꯥꯅꯣ ꯅꯦꯃꯗꯨꯔꯣ ꯖꯄꯥꯟꯔꯣ ꯑꯣ ꯑꯁ ꯑꯅꯤꯃꯛꯁꯦ ꯐꯖꯕ ꯉꯥꯛꯇꯥꯅꯤꯅꯦ
ꯑꯦ ꯖꯄꯥꯟꯅꯗꯤ ꯐꯖꯒꯅꯤ ꯑꯗꯨꯕꯨ ꯀꯥꯒꯗꯕꯨꯗꯤ ꯕ꯭ꯔꯥꯖꯤꯜꯅ ꯑꯗꯨꯝ ꯊꯣꯏꯔꯅꯤ ꯌꯥꯔꯔꯣꯏ ꯑꯩ ꯕ꯭ꯔꯥꯖꯤꯜꯗꯗꯤ ꯁꯞꯄꯣꯔꯠ ꯇꯧꯅꯤꯡꯗ꯭ꯔꯦ ꯑꯗꯨꯑꯣꯏꯁꯨ ꯖꯄꯥꯟꯅ ꯑꯗꯨꯝ ꯖꯄꯥꯟꯗ ꯑꯗꯨꯝ ꯁꯞꯄꯣꯔꯠ ꯇꯧꯔꯦ ꯑꯗꯨꯕꯨ ꯀꯥꯕꯨꯗꯤ ꯕ꯭ꯔꯥꯖꯤꯜꯅ ꯀꯥꯔꯅꯤ ꯑꯁꯤꯅꯗ ꯂꯣꯏꯔꯦ
ꯉꯁꯤꯒꯤꯗꯤ ꯉꯁꯤꯒꯤꯗꯤ ꯑꯅꯤꯃꯛ ꯑꯗꯨꯝ ꯑꯁ ꯄꯥꯝꯕ ꯉꯥꯛ ꯀꯅꯤꯗ
ꯍꯌꯦꯡ ꯑꯌꯨꯛꯇꯁꯨ ꯂꯩꯕꯅꯦ
ꯑꯌꯨꯛꯇ ꯀꯅꯥ ꯀꯅꯥ ꯂꯩꯒꯦ
ꯑꯌꯨꯛꯇ ꯀꯣꯂꯣꯕꯤꯌꯥꯔꯥ ꯑꯦ ꯀꯣꯂꯝꯕꯤꯌꯥ ꯅꯠꯇꯦ ꯃꯣꯔꯣꯛꯀꯣꯒ ꯀꯔꯤꯅꯣ ꯂꯩꯕꯅꯤꯅꯦ
ꯑꯝ ꯑꯗꯣ ꯅꯪ ꯔꯣꯅꯥꯜꯗꯣꯒꯤ ꯃꯤꯔꯣ
ꯑꯩ ꯔꯣꯅꯥꯜꯗꯣꯗꯤ ꯊꯥꯏꯅꯗꯒꯤ ꯏ ꯆꯥꯟꯅꯗꯦꯅ ꯍꯥꯢ ꯒꯔꯕꯅꯤ ꯑꯩꯁꯦ ꯃꯥꯏ ꯃꯃꯤꯡ ꯍꯦꯛ ꯇꯥꯕꯗ ꯏꯁꯁꯦ ꯁꯨꯝ ꯍꯥꯏꯒꯠꯂꯛꯑꯦꯕ
ꯎꯝ ꯑꯁꯕꯥꯅꯤ ꯆꯞ ꯁꯔꯦꯅꯦ ꯑꯗꯨꯗꯤ ꯑꯗꯨ ꯍꯅꯨꯕꯗꯣ ꯃꯃꯤꯡ ꯇꯥꯕꯗ ꯑꯣꯟꯅꯤꯡꯉꯤꯅꯦ
ꯃꯃꯤꯡ ꯇꯥꯕꯗ ꯑꯗꯨꯝ ꯑꯩꯗꯤ ꯑꯗꯨꯝ ꯀꯩꯅꯣ ꯇꯧꯔꯦ ꯑꯩꯗꯤ ꯊꯏ ꯐꯥꯏꯅꯤꯡꯗꯕ ꯐꯅꯤꯡ ꯐꯅꯤꯡ ꯐꯥꯏꯅꯤꯡꯉꯝꯗꯕꯗꯨꯁꯨ ꯍꯦꯛꯇ ꯐꯥꯏꯅꯤꯡꯒꯠꯂꯛꯏꯅꯤ
ꯎꯝ
ꯕꯤꯠ ꯂꯩꯇꯦꯕ
ꯑꯔꯤ ꯁꯤꯞꯇ ꯇꯧꯕ ꯉꯝꯗꯕ ꯍꯅꯨꯕ ꯑꯗꯨꯕꯨ ꯃꯤꯁꯤꯡꯁꯦ ꯑꯁ ꯌꯥꯝ ꯁꯞꯄꯣꯔꯠ ꯇꯧꯔꯅ ꯑꯔꯣꯏ ꯑꯔꯣꯏ ꯐꯔꯦꯕ
ꯍꯟꯗꯛꯇꯤ ꯃꯥ ꯑꯗꯨꯝ ꯂꯩꯍꯧꯔꯅꯤ ꯌꯥꯔꯔꯣꯏꯌꯦ
ꯎꯝ ꯍꯦꯔꯅꯤ
ꯄꯣꯔꯠ ꯇꯧ ꯑꯩꯅ ꯁꯞꯄꯣꯔꯠ ꯇꯧꯗꯕ ꯃꯤꯁꯦ
ꯎꯝ
ꯀꯥꯗꯕꯅꯤ ꯌꯥꯝ ꯀꯥꯗꯕꯅꯤ
ꯌꯥꯗꯕꯅꯦ ꯑꯩꯅ ꯁꯞꯄꯣꯔꯠ ꯇꯧꯕ ꯃꯤꯗꯤ ꯑꯗꯨꯝ ꯀꯥꯕꯅꯦ
ꯆꯥꯛꯀꯤꯁꯥꯡꯗꯤ ꯉꯁꯤ ꯆꯪꯗꯦ ꯑꯗꯨꯝ ꯂꯩꯔꯤ ꯉꯔꯥꯡ ꯍꯦꯛꯄꯗꯣ ꯂꯩ ꯎꯝ ꯃꯤꯒꯤꯗꯤ ꯂꯩ ꯃꯤꯒꯤꯗꯤ ꯂꯩꯇ꯭ꯔꯦ ꯑꯩꯈꯣꯏꯒꯤ ꯂꯩ
ꯅꯣꯏ ꯆꯥꯔꯣꯏꯗꯕ ꯑꯣꯏꯇꯥꯔꯗꯤ ꯑꯩ ꯂꯣꯏ ꯄꯨꯕ ꯌꯥꯕꯅꯤꯅꯦ ꯉ
ꯅꯪ ꯅꯪ ꯂꯣꯏꯔꯕꯣ
ꯑꯩꯗꯤ ꯂꯩꯇ꯭ꯔꯦ
ꯑꯦꯁ ꯑꯗꯨ ꯊꯣꯡꯒ ꯆꯥꯕ꯭ꯔꯣꯅꯦ ꯅꯪꯕꯨ ꯀꯔꯤꯔꯣꯅꯦ
ꯑꯩ ꯉꯔꯥꯡ ꯆꯥꯛ ꯆꯥꯗꯦ ꯉꯔꯥꯡꯁꯨ ꯑꯌꯨꯛꯁꯨ ꯆꯥꯛꯆꯥꯥꯗꯦ ꯍꯩꯅꯧ ꯍꯩꯅꯧ ꯍꯩꯅꯧ ꯍꯩꯅꯧ ꯏꯩꯅꯧ ꯏꯩꯅꯧ ꯍꯥꯏꯩꯅꯧꯗꯕ ꯆꯥꯏ ꯉꯔꯥꯡ ꯅꯨꯡꯗꯥꯡꯅ ꯖꯥꯝꯗꯣ
ꯑ
ꯖꯥꯝꯗ ꯆꯝꯐꯨꯠ ꯆꯥꯏ ꯑꯗꯨꯒ ꯉꯁꯤ ꯑꯌꯨꯛꯇꯅ ꯑꯁꯤ ꯍꯩꯅꯧ ꯍꯩꯅꯧꯁꯤ ꯀꯥꯡꯁꯣꯏ ꯇꯧꯔꯦ ꯉꯁꯤ ꯑꯌꯨꯛꯇꯅ
ꯂꯣꯏꯔꯦꯍꯦ ꯑ
ꯑꯩ ꯆꯥꯕ ꯊꯛꯄꯗꯗꯤ ꯆꯤꯍꯥꯎ ꯊꯤꯗꯦꯕꯀꯣ ꯐꯪ ꯑꯐꯪꯕ ꯑꯗꯨꯝ ꯆꯥꯕꯅꯦ ꯑꯩꯗꯤ
ꯑꯗꯨꯝ ꯀꯔꯤ ꯊꯣꯡꯗꯣꯏꯅꯣ ꯍꯧꯖꯤꯛꯇꯤ
ꯃꯥꯏꯔꯦꯟ ꯊꯣꯡꯉꯦ
ꯏꯝꯊꯟꯗꯨ ꯂꯩꯕ ꯅꯠꯇ꯭ꯔꯣ
ꯎꯝ
ꯑꯁ ꯃꯊꯟꯇ ꯂꯩꯗꯤ ꯍꯞꯇꯥ ꯑꯃꯒꯤ ꯊꯣꯡꯒ ꯆꯥꯎꯅꯩ
ꯃꯥꯏꯔꯦꯟ ꯊꯣꯡꯕꯗ ꯁꯥ ꯑꯌꯥꯏꯕ ꯍꯥꯞꯄꯅꯤ ꯂꯣꯏꯔꯦ
ꯍꯞꯇꯥ ꯑꯃ ꯑꯅꯤꯒꯤ ꯊꯣꯡꯉꯣ ꯀꯨꯀꯔ ꯑꯆꯧꯕ ꯂꯧꯔꯒ ꯒꯦꯁꯇꯨ ꯄꯥꯝꯃꯨꯗ꯭ꯔꯣ ꯌꯥꯝ ꯇꯥꯡꯉ ꯀꯥꯟꯁꯤꯗ
ꯑꯩ ꯅꯪꯉꯣꯟꯗ ꯉꯔꯥꯡ ꯍꯥꯏꯔꯝꯕꯗꯣ
ꯀꯔꯤ
ꯑꯗꯨ ꯀꯥꯎꯔꯕꯅꯦ
ꯀꯥꯎꯔꯤꯅ ꯀꯔꯤꯔꯥ
ꯑꯩꯅ ꯊꯣꯡꯉꯩꯁ ꯌꯦꯟꯁꯥꯡꯁꯦ ꯅꯪꯅ ꯍꯦꯛ ꯆꯥꯕꯗꯗꯪ ꯈꯪꯒꯅꯤ ꯍꯥꯏꯗꯣ ꯑꯩ
ꯅꯪ ꯅꯪ ꯈꯨꯕꯤꯗꯨꯣ ꯆꯤꯛꯈꯥꯏꯒꯅꯦꯕ
ꯎ
ꯈꯔ ꯑꯗꯨꯝ ꯇꯧꯔꯛꯀꯅꯦꯕ ꯅꯩꯕꯅꯦꯕ ꯑꯗꯨꯝ ꯇꯧꯔꯛꯀꯅꯦꯕ
ꯑꯩꯗꯤ ꯋꯥꯊꯤ ꯇꯧꯒꯟꯕ ꯃꯤꯁꯦ ꯀꯌꯥ ꯊꯥꯖꯗꯦꯅꯦ ꯀꯌꯥ
ꯑꯩꯗꯤ ꯋꯥꯊꯤ ꯅꯠꯇꯦ ꯑꯁꯦꯡ ꯑꯁꯦꯡꯕ ꯍꯥꯏ ꯑꯁꯦꯡꯕ ꯍꯥꯏꯕꯗꯨꯅꯦ ꯅꯣꯏꯅ ꯊꯥꯖꯗ꯭ꯔꯤꯁꯦ ꯑꯁꯦꯡꯕ ꯑꯗꯨꯝ ꯅꯪ ꯆꯥꯔꯛꯇ꯭ꯔꯤꯕ ꯅ ꯑꯅ ꯈꯪꯉꯤ ꯈꯪꯗꯕꯩꯅꯦꯕ
ꯅꯪ ꯁꯅꯦ ꯅꯪ ꯁꯅꯦ ꯋꯥ ꯊꯤꯒꯤ ꯑꯣꯖꯥ
ꯑꯩꯗꯤ ꯋꯥꯊꯤ ꯍꯩꯇꯦ ꯋꯥꯊꯤꯁꯦ ꯑꯩ ꯏꯃꯥ ꯄꯣꯛꯄꯗꯒꯤ ꯑꯩꯁꯦ ꯍꯩꯅꯗꯌꯦ
ꯏꯃꯥ ꯄꯣꯛꯄꯗꯤ ꯋꯥꯊꯤ ꯍꯥꯏꯕꯁꯦ ꯑꯩꯗꯤ ꯑꯩ ꯑꯩꯉꯣꯟꯗ ꯑꯗꯨꯝ ꯏꯒ ꯆꯥꯟꯅꯗꯦꯕꯀꯣ
ꯅꯪ ꯉ ꯑꯁꯤ ꯑꯁ ꯅꯪ ꯂꯥꯛꯑꯗꯤ ꯖꯥꯝꯗꯣ ꯌꯥꯝ ꯍꯦꯛ ꯄꯤꯒꯦ ꯇꯧꯔꯒ ꯎꯄꯥꯏ ꯂꯩꯇ꯭ꯔꯦ
ꯍꯌꯦꯡ ꯈꯔ ꯍꯦꯛꯄꯝ ꯍꯦꯛꯑꯝꯃꯣꯅꯦ ꯑꯩ ꯂꯥꯛꯈꯤꯅꯤ
ꯍꯌꯦꯡ ꯍꯌꯦꯡꯗꯤ ꯇꯜꯂꯤ ꯉꯁꯤ ꯍꯦꯛ ꯅꯤꯡꯕꯅꯤ
ꯑꯗꯣ ꯉꯁꯤꯗꯣ ꯍꯌꯦꯡꯅꯦ ꯈꯜꯂꯣꯅꯦ
ꯑ ꯑꯗꯨꯒꯨꯝꯕ ꯑꯣꯏꯔꯣꯏ ꯔꯣꯏ ꯑꯩ ꯑꯩꯉꯣꯟꯗ ꯑꯗꯨꯒꯨꯝꯕꯗ ꯆꯪꯗꯦꯅꯦ
ꯆꯪꯗꯕꯗꯣ ꯑꯩꯅ ꯍꯥꯏꯔꯗꯤ ꯍꯦꯛꯇ ꯍꯦꯛꯇ ꯌꯥꯕ ꯑꯣꯁꯤꯡꯁꯤꯗꯣ ꯌꯥꯔꯗꯕ ꯄꯣꯠꯁꯦ ꯑꯩꯅ ꯍꯦꯛ ꯍꯥꯏꯔ ꯑ ꯍꯣꯏ ꯍꯣꯏ ꯍꯣꯏ ꯇꯧꯕꯤꯔꯛꯑꯒꯦ ꯇꯧꯕꯤꯔꯛꯑꯒꯦ ꯑꯗꯨꯝ ꯍꯦꯛꯇ ꯍꯥꯏꯕꯅꯦꯕ ꯑꯗꯨꯃꯥꯏꯅ ꯇꯧꯕꯅꯦ ꯅꯪꯁꯨ
ꯅꯪꯅ ꯍꯥꯏꯔꯒ ꯑꯩ ꯅꯪꯅ ꯍꯥꯏꯔꯒ ꯑꯩ ꯍꯦꯛꯇ ꯇꯧꯕ ꯇꯥꯔꯦꯅꯦ
ꯈꯌꯥ ꯈꯒ꯭ꯟ ꯇꯥꯟꯅꯁꯦꯕꯅꯤ
ꯅꯪꯅ ꯑꯗꯨ ꯇꯧ ꯑꯗꯥ ꯇꯧ ꯍꯥꯏꯔꯒ ꯑꯩ ꯑꯩꯗꯤ ꯖꯒꯣꯏ ꯇꯧꯔꯒ ꯂꯩꯕ ꯔꯦꯅꯦ
ꯑꯗꯨ ꯑꯉꯥꯡ ꯃꯆꯥꯁꯨ ꯅꯠꯇ꯭ꯔꯦꯗꯅ ꯐꯔꯁꯨ ꯐꯠꯇ꯭ꯔꯁꯨ ꯐꯔꯁꯨ ꯐꯠꯇ꯭ꯔꯁꯨ ꯀ꯭ꯂꯥꯁ ꯇꯦꯟ ꯃꯦꯠ ꯃꯦꯇ꯭ꯔꯤꯛꯇꯤ ꯅꯪ ꯄꯥꯁ ꯇꯧꯔꯕꯅꯦ ꯑ ꯒ꯭ꯌꯥꯟ
ꯍꯣꯏ ꯑꯗꯨ ꯑꯗꯨꯃꯥꯏꯅ ꯇꯧꯕꯒꯤꯅꯦ ꯃꯤꯅ ꯍꯥꯏꯁ ꯁꯦ ꯃꯤꯅ ꯍꯦꯛꯇ ꯍꯥꯏꯔꯒ ꯑꯩꯅ ꯍꯦꯛꯇꯕ ꯌꯥꯒꯗꯕ ꯅꯠꯇꯦ
ꯑꯦ ꯑꯩꯒꯤꯗꯤ ꯂꯣꯏ ꯌꯥꯒꯗꯕꯅꯦ ꯑꯩꯅ ꯍꯦꯛ ꯍꯥꯏꯔꯕ ꯑꯗꯨꯝ ꯂꯣꯏꯅ ꯌꯥꯒꯗꯕꯅꯤ ꯌꯥꯗꯕ ꯃꯤꯁꯦ ꯌꯥꯗꯕ ꯃꯤꯁꯦ ꯑꯩꯅ ꯍꯦꯛ ꯍꯥꯏꯕꯗ ꯌꯥꯗꯕ ꯃꯤꯁꯦ ꯌꯥꯗꯕ ꯃꯤꯁꯦ ꯀꯩꯅꯣꯝꯗꯤ ꯇꯧꯔꯕꯅꯤꯀꯣ ꯈ ꯈꯔ ꯈꯔ ꯈ ꯆꯦꯛꯁꯤꯟꯅ ꯂꯩꯒꯦ
ꯑꯁ
ꯅꯠꯇ꯭ꯔꯗꯤ ꯃꯊꯪꯗꯗꯤꯀꯣ ꯐꯔꯛ ꯇꯥꯕꯅꯦ ꯃꯗꯨꯒꯤꯗꯣ
ꯂꯩꯇꯣꯟꯗ ꯁꯔꯨ ꯌꯥꯎꯗꯕꯅꯤꯅ ꯑꯗꯨꯝ ꯉꯥꯡꯕ ꯌꯥꯔꯦꯅꯦꯅꯦ
ꯅꯠꯇꯦ ꯑꯗꯨꯒꯤ ꯋꯥ ꯅꯠꯇꯦ ꯑꯩꯅ ꯍꯥꯏꯕꯁꯦ ꯈꯔ ꯈ ꯇꯥꯟꯅꯁꯦ ꯑꯗꯨ ꯑꯣꯏ ꯇꯔꯗꯤ ꯅꯪꯒꯤꯁꯨ ꯀꯥꯟꯅꯕ ꯑꯩꯒꯤꯁꯨ ꯀꯥꯟꯅꯕ ꯑꯩꯅ ꯍꯥꯏꯕꯗꯨ ꯅꯪꯅ ꯌꯥꯔꯒꯗꯤ ꯑꯩꯅ ꯍꯥꯏꯕ ꯑꯩꯅ ꯑꯩꯅ ꯍꯥꯏꯕꯗ ꯂꯣꯏꯅ ꯌꯥꯔꯒꯗꯤ ꯅꯪꯉꯣꯟꯗꯗꯤ ꯀꯥꯟꯅꯕ ꯃꯌꯥꯝ ꯂꯥꯛꯀꯅꯦꯕ ꯀꯅꯥ ꯄꯩ ꯀꯅꯕ ꯉꯥꯛꯇ ꯂꯥꯛꯀꯅꯤ ꯀꯅ ꯑꯁꯦꯡꯕꯅꯦ ꯑꯩꯅ ꯍꯥꯏꯁꯤꯀꯣ ꯑꯩꯅ ꯍꯥꯏꯕꯗꯣ ꯌꯥꯎ ꯍꯌꯦꯡꯁꯦ ꯍꯩꯅꯧ ꯈ꯭ꯔ ꯍꯦꯛ ꯑꯃꯨꯛ ꯖꯥꯝ ꯍꯣꯔ ꯍꯦ ꯑꯃꯃꯨ ꯑꯩ ꯄꯨꯡ ꯇꯔꯦꯠ ꯑꯗꯨꯋꯥꯏꯗ ꯌꯧꯔꯛꯀꯦ ꯑꯗꯨꯒ ꯍꯦꯛ ꯌꯧꯕꯒ ꯅꯣꯏ ꯂꯩꯐꯝꯗꯨꯗ ꯑꯗꯨꯝ ꯆꯪꯉꯦ ꯑꯗꯨꯒ ꯅꯣꯏ ꯅꯣꯏꯒꯤ ꯑꯄꯥꯝꯕꯗꯣ ꯀꯔꯤꯅꯣ ꯍꯥꯏꯔꯛꯑꯣ ꯑꯗꯨꯁꯨ
ꯌꯥꯝ ꯆꯥꯎꯕ ꯇꯥꯏꯞꯇ ꯇꯧꯒꯅꯨꯅꯦ ꯑꯗꯨꯒꯨꯝꯕ ꯊꯕꯛꯇꯣ
ꯎꯅꯨꯡꯗꯡ ꯎꯅꯨꯡꯡꯗꯡ ꯊꯧꯅꯤ ꯑꯥꯏꯗꯥꯅꯦ ꯅꯪꯕꯣ
ꯅꯤꯡꯊꯧ ꯑꯣꯏꯕꯒꯤꯅꯦ
ꯅꯤꯡꯊꯧꯒꯤꯅꯤꯅꯦ ꯑꯩꯅ ꯄꯣꯠ ꯄꯨꯔꯛꯀꯦ ꯑꯩꯁꯦ ꯑꯩꯅ ꯍꯥꯏꯕ ꯅꯤꯡꯊꯧꯧꯗꯅꯤꯅꯦ ꯑꯩꯅ ꯑꯩꯩꯅ ꯑꯩꯅ ꯍꯥꯏꯕꯁꯦ ꯅꯪꯅ ꯇꯧꯗ꯭ꯔꯕ